ꯑ ꯇꯥꯏꯌꯦ
ꯆꯥꯕ꯭ꯔꯤꯕꯕꯨ
ꯐꯣꯡꯗꯔꯤꯌꯥꯦ
ꯑꯁ ꯊꯦꯃꯟꯗ꯭ꯔꯣ
ꯍꯁ ꯉꯅꯤꯗꯥ ꯅꯪꯗꯤ
ꯏꯁ ꯈꯗꯤ ꯊꯣꯡ ꯂꯣꯏꯈ꯭ꯔꯦꯗ ꯉꯥ ꯊꯣꯡꯉꯦ
ꯁꯁ ꯉꯥ ꯊꯣꯡꯃꯅꯤ ꯍꯥꯥꯎꯋꯦꯅꯦ
ꯎꯝ
ꯎ
ꯕ꯭ꯔꯖꯦꯜ ꯊꯣꯛꯄꯗꯤ
ꯈꯨꯟꯗ ꯂꯩꯕ꯭ꯔꯣ
ꯈꯨꯂꯦ
ꯀꯗꯥꯏꯔꯣꯝꯗ ꯅꯍꯥꯟ ꯍꯥꯏꯕꯗꯣ
ꯏꯁꯁꯇꯔ
ꯑꯦ ꯈ ꯑ ꯁꯟꯗꯦꯁꯤꯕꯨ ꯀꯃꯥꯏꯅ ꯇꯧꯒꯦ ꯅꯨꯡꯉꯥꯏꯕ꯭ꯔꯣ
ꯅꯥꯏꯀꯥꯏ ꯀꯣꯏꯔ ꯊꯤꯂ
ꯅꯨꯡꯉꯥꯏꯅꯦ ꯅꯪ ꯀꯔꯤ ꯇ꯭ꯔꯥꯕ꯭ꯔꯣ
ꯑꯗꯨꯃꯥꯏꯅ ꯍꯥꯏꯕ ꯌꯥꯗꯦ ꯍꯥꯏꯗ
ꯑꯣ ꯇꯧ ꯀ ꯑꯗꯨꯗꯤ
ꯑꯣ ꯐꯔꯣꯏꯁꯤꯗ
ꯍꯣꯏ ꯍꯣꯏ
ꯃꯄꯥꯟ ꯃꯄꯥꯟꯗ ꯂꯩꯕ꯭ꯔꯣ
ꯌꯝꯗꯂꯑꯦ
ꯌꯨꯝ ꯂꯩꯦ
ꯑꯣ ꯌ ꯈꯨꯨꯟꯗ ꯂꯩꯌꯦ ꯑꯁ
ꯑ ꯈꯅ ꯂꯩꯔꯦ ꯅꯨꯡꯉꯥꯏꯔꯅꯤꯗ
ꯑꯩꯈꯣꯏꯁꯨ ꯅꯨꯡꯉꯥꯏꯅ ꯑꯗꯨꯕꯨ ꯑꯩ ꯀꯔꯤꯁꯨ ꯇꯧꯅꯤꯡꯉꯥꯏ ꯂꯩꯇꯕꯒꯤ ꯃꯔꯛꯇꯗꯤ ꯐꯝ ꯈꯪꯗꯦꯗ
ꯕꯔꯤꯡ ꯆꯧꯕꯅꯦ ꯍꯣꯏ
ꯆꯨꯑꯦ
ꯁꯃꯤ ꯍꯥꯏ ꯍꯥꯏꯕꯁꯨ ꯌꯥꯗꯦꯅꯦ ꯇꯥꯃꯟꯕꯔꯁꯨ ꯌꯥꯗꯒꯣ ꯂꯩꯃꯟꯕꯁꯨ ꯌꯥꯗ
ꯀꯩ ꯍꯥꯏꯕ ꯍꯣꯏ ꯍꯣꯏꯣꯏ ꯑꯗꯨꯝ ꯃꯇꯝꯅꯅꯦꯀꯣ ꯆꯍꯤꯗꯤ ꯀꯌꯥ ꯁꯨꯔꯦꯅ
ꯁꯤꯁꯨ ꯍꯥꯏꯔꯨꯁꯦ ꯍꯥꯏꯗ
ꯌꯥꯏꯏ ꯍꯦ ꯆꯤꯍꯤ ꯗꯦ ꯍꯥꯏ ꯌꯥꯕꯅꯦ
ꯑꯗꯨ ꯆꯦꯛ ꯉꯥꯏꯅꯖꯀꯅꯤ ꯍꯥꯏꯔꯗꯅ
ꯑꯣ ꯑꯣ ꯑꯩ ꯈꯪꯗ꯭ꯔꯦ ꯑꯗꯨꯗꯤ
ꯌꯨꯖꯔ ꯑꯣꯏꯕꯒꯤꯔꯣ
ꯑꯣꯏꯑꯌꯦ
ꯑꯗꯣ ꯀꯌꯥ ꯑꯣꯏꯔꯝꯅ ꯑꯩꯁꯨ ꯀꯨꯏꯗ꯭ꯔꯤꯗ ꯅꯨꯃꯤꯠ ꯃꯔꯤ ꯃꯉꯥꯅꯤ ꯈꯛꯇꯪ ꯉꯥꯏꯔꯦꯗ
ꯑꯣ ꯑꯩꯅ ꯑꯃꯨꯛꯀ ꯎ ꯌꯥꯎꯔꯁꯨ ꯀꯩꯅꯣ ꯇꯧꯗꯕ
ꯊꯕꯛ ꯇꯧꯗꯕ
ꯍꯟ ꯇ ꯍꯗꯕꯥ ꯍꯣꯏ
ꯀ꯭ꯔꯤꯒ꯭ꯔꯣ
ꯑꯁ ꯔꯨꯜꯁ ꯀꯩꯅꯣ ꯑꯃ ꯑꯗꯨꯝ ꯂꯩꯈ꯭ꯔꯕꯅꯤꯅ ꯍꯦꯛꯇ ꯌꯥꯗꯕ ꯂꯥꯡꯕ ꯈꯣꯠꯄ ꯌꯥꯝ ꯌꯥꯝ ꯇꯧꯋꯦꯕꯀꯣ
ꯑ
ꯑꯗ ꯍꯧꯖꯤꯛꯁꯨ ꯑꯩꯕꯨ ꯉꯥꯏ ꯃꯤ ꯃꯤ ꯌꯥꯝꯅ ꯃꯄꯥꯟꯗꯦ
ꯑꯦꯇꯥꯔꯦ
ꯑꯩꯅ ꯃꯅꯨꯡꯗ ꯆꯪꯈ꯭ꯔꯕ ꯃꯤꯌꯦ ꯑꯩꯈꯣꯏꯒꯤ ꯎꯝ ꯌꯨꯝ ꯊꯪꯅꯕ ꯈꯣꯏꯗꯣ
ꯎꯝ
ꯃꯤ ꯑꯍꯨꯝ ꯂꯥꯛꯑꯕ ꯌꯨꯝꯗ ꯏꯊꯟꯗ ꯂꯩꯕꯅꯤꯅ ꯎꯝ ꯑꯩ ꯅ ꯑꯃ ꯀꯥꯁꯤ ꯐꯣꯟ ꯇꯧꯔ ꯂꯩꯔꯣ
ꯍ ꯑꯩꯈꯣꯏꯁꯨ ꯑꯗꯨꯃꯥꯏꯅ ꯇꯧꯩꯗ ꯃꯇꯥꯡ ꯃꯇꯥꯡꯗ ꯌꯦꯡꯕꯔꯒ ꯑꯗꯨꯃꯥꯏꯅ ꯇꯧꯕ ꯉꯄꯅꯤꯗ
ꯑꯍꯣꯏ ꯑꯃꯨꯛꯀꯛ ꯅꯨꯡꯉꯥꯏꯇꯕꯗꯣ ꯑꯩꯁꯨ ꯀꯣ ꯍꯥꯏꯕꯗꯤ
ꯑ
ꯀꯩꯅꯣ ꯇꯥꯎꯕ ꯀꯥꯟꯗ
ꯄꯦꯔꯦꯟꯁꯤꯡꯁꯨ ꯀꯩꯅꯣꯃ ꯃꯣꯏ ꯐꯣꯟ ꯌꯦꯡꯅꯤꯡꯕ ꯀꯥꯟꯗꯨꯒ ꯃꯣꯏ ꯕꯂꯣꯝꯗ ꯆꯥꯎꯅ ꯆꯥꯎꯅ ꯑꯗꯨꯃꯥꯏꯅ ꯊꯥꯏꯕ
ꯑꯗꯨꯗ ꯔꯝꯗꯂ ꯍꯗꯤ ꯀ ꯏꯁ ꯑꯗꯨꯗꯦꯗ
ꯑꯁ ꯈꯋꯥꯣꯏꯒꯤꯗꯤ ꯇꯥꯡ ꯇ ꯀ꯭ꯒ ꯈꯪꯗꯦ
ꯌꯨꯝꯗ ꯍꯦꯛꯇ ꯆꯪꯁꯟ ꯑꯗ ꯊꯣꯡ ꯂꯣꯜꯂꯗꯤ ꯀꯩꯁꯨ ꯇꯥꯗꯕꯀꯣ
ꯎꯝ ꯔꯃ ꯑꯒꯗꯤ ꯐꯁ꯭ꯔꯅ ꯐꯆꯥ ꯀꯣꯜ ꯇꯧꯕꯨꯅꯤ
ꯑꯗꯨꯒꯤꯅꯦ ꯃꯄꯥꯟ ꯂꯝꯗ ꯕꯔꯥꯒꯨꯝꯕ ꯂꯩꯔꯒ ꯇꯧꯔꯗꯤ ꯈꯔ ꯅꯨꯡꯉꯥꯏꯅꯤ ꯀꯣ
ꯍꯣꯏ ꯌꯃꯗꯗꯤ ꯈꯪꯗꯦ ꯑꯣꯗ ꯇꯪ ꯉꯄ ꯉꯝꯗꯦꯕ ꯃꯤ ꯀꯣꯏꯔꯛꯄꯁꯨ ꯌꯥꯏꯗꯣ ꯀꯣꯜ ꯀꯣꯜ ꯇꯧꯅ ꯇꯧꯅꯒ
ꯍꯣꯏ
ꯅꯨꯡꯉꯥꯏꯇꯦꯕ
ꯎꯝ ꯊꯕꯛ ꯊꯤꯔꯁꯨ ꯐꯪꯗꯦ
ꯐꯪꯗ꯭ꯔꯦ
ꯕꯖꯥꯔꯗ ꯊꯤꯕꯅꯦꯕ ꯕꯗꯤꯡ ꯆꯨꯋꯦꯗꯅ ꯍꯣꯏ ꯊꯤꯔꯁꯨ ꯐꯪꯗꯕ ꯊꯤ ꯃꯤꯅꯥꯁꯦ ꯇꯥꯎ ꯃꯤꯅꯥꯁꯦ ꯂ
ꯀꯔꯤꯊꯕꯛ ꯄꯥꯝꯔꯅ
ꯑ ꯑꯦꯅꯤ ꯌꯥꯈ꯭ꯔꯕ ꯑ ꯆꯍꯤꯅ ꯌꯥꯝ ꯂꯄ ꯌꯨꯝꯗ ꯂꯩꯃ ꯃ
ꯑꯩꯈꯣꯏꯁꯨ ꯌꯥꯝꯈ꯭ꯔꯦꯗ ꯁꯤꯒꯤ ꯑꯩꯈꯣꯏꯁꯨ ꯌꯥꯝꯈ꯭ꯔꯦ ꯊꯥꯔꯇꯤ ꯄ꯭ꯂꯁ ꯑꯣꯏꯔꯦꯗ
ꯌꯥꯝꯈ꯭ꯔ ꯅꯨꯄꯤ ꯊꯤꯔꯣ ꯊꯤꯗ꯭ꯔꯤꯕꯔꯤꯕꯣ
ꯊꯒ
ꯍꯦꯡꯒꯤꯅꯦ
ꯐꯪꯗꯕ
ꯐꯥꯉꯅꯤ ꯅꯨꯄꯥꯏꯅ ꯑꯗꯨꯝ ꯀꯩꯅꯣ ꯇꯧꯕꯒꯤꯅꯦ ꯅꯣꯏꯅ
ꯃꯤꯅ ꯄꯥꯗ ꯍꯥꯏ ꯄꯤ ꯂꯩꯅ
ꯍꯥꯥ
ꯆꯨꯖꯤꯗꯤ ꯑꯣꯏꯗꯦꯍꯦ ꯑꯩꯈꯣꯏꯗꯤ
ꯑꯣꯏꯕꯅꯦ ꯅꯣꯏꯁꯦ ꯑꯗꯨꯒꯤꯅꯦ
ꯍꯁ ꯑꯣꯀꯦ ꯍꯥꯏꯗꯤ ꯇꯣꯞꯄꯜ ꯃꯄꯥꯒ ꯇꯣꯉꯥꯟꯂꯗ ꯑꯩꯗꯅ ꯃꯗꯨ ꯑꯩꯒꯤ ꯃꯣꯠꯆꯅꯕ ꯑꯩꯒꯤ ꯂꯤꯡꯒꯥ ꯑꯗꯨꯃꯥꯏꯅ ꯑꯣꯏꯕ ꯃꯥꯏ ꯄꯥꯝꯃꯦ
ꯂꯦꯡꯒꯥꯗꯤ ꯌꯥꯝ ꯐꯪꯒꯅꯤꯗ ꯅꯣꯏꯥꯏ ꯈꯣꯟꯗꯥ
ꯑꯩꯈꯣꯏ ꯈꯨꯟꯒꯤ ꯂꯦꯡꯒꯥꯥꯁꯦ ꯑꯦꯁ ꯑꯩꯈꯣꯏ ꯈꯨꯟꯒꯤ ꯃꯤꯁꯤꯡꯗ ꯇꯜꯜꯂꯤꯗ
ꯐꯟꯗꯤ ꯀꯦꯌꯥꯃꯣ ꯌꯅꯥ ꯀꯦꯌꯥꯃꯣ
ꯌꯥꯝ ꯑꯃ ꯐꯤꯞꯇꯤ ꯑꯃꯨꯛꯅꯦ
ꯍꯥꯥ
ꯐꯤꯐꯇꯤꯃꯨꯛ ꯂꯩꯌꯦꯕ
ꯐꯤꯞꯇꯤ ꯍꯥꯕ
ꯎꯝ
ꯑꯩꯈꯣꯏꯅ ꯑꯩꯈꯣꯏꯁꯨ ꯆꯞ ꯃꯥꯟꯅꯩꯗ
ꯑꯦ ꯈꯨꯨꯟꯒꯣꯟꯅꯁꯦ ꯑꯗ ꯎ ꯇꯥꯏ ꯀ꯭ꯔꯤꯝ ꯈꯣꯟꯗꯣ
ꯍꯟꯗꯛ ꯀꯥꯟꯗꯤ ꯎ ꯎꯆꯦ ꯋꯥꯠꯆꯦ
ꯁꯃꯨꯒ꯭ꯔ
ꯑ ꯎ ꯎꯆꯦꯛꯒ ꯋꯥꯁ ꯎꯅꯥ ꯐꯖꯅꯁꯨ ꯉꯥꯡꯕ ꯍꯩꯇꯦꯗ ꯍꯥꯏꯗꯤ ꯃꯅꯨꯡ ꯌꯥꯎꯅ
ꯍꯥꯏ ꯁꯣꯈꯩꯌꯦ ꯎꯔꯤꯁꯤꯗꯤ
ꯍꯥꯥ
ꯁꯨ ꯍꯩꯔꯤꯁꯤꯗꯤ
ꯅꯅ ꯍꯦꯜꯂꯗ
ꯑꯦꯥꯏ ꯆ ꯍꯥꯏ ꯑꯗꯨꯗ
ꯎꯕꯤ ꯌꯥꯝ ꯅꯪꯃꯦ ꯍꯦꯟꯅ ꯁꯦꯡꯗ ꯑꯩꯉꯣꯟꯗꯗꯤ
ꯍꯣꯏ ꯁꯦꯡꯗꯤ ꯁꯦꯡꯂꯕꯅꯤ ꯅꯪ ꯈꯤꯇꯪ ꯈꯣꯏꯒꯝꯗꯣ
ꯍꯣꯏ ꯃꯤ ꯈꯔꯗꯤ ꯌꯥꯝꯅ ꯉꯥꯡꯕ ꯍꯩꯇꯕꯁꯨ ꯌꯥꯎꯔꯤꯕꯅꯦ ꯁꯤꯗ ꯑꯃꯨꯛꯀ
ꯎꯝ ꯍꯥꯏꯔꯛꯀꯅꯤꯗ ꯍꯣꯏ ꯇꯝ ꯇꯝ ꯑꯗꯨꯝ ꯊꯤꯗꯤ ꯑꯗꯨꯃꯥꯏꯅ ꯀꯣꯜ ꯇꯥꯔꯛꯈ꯭ꯔꯗꯤ ꯑꯗꯨꯃꯥꯏꯅ ꯅꯥꯜꯂꯛꯀꯅꯤꯗ
ꯑꯣ ꯑꯗꯨꯗꯅꯦ
ꯈꯁꯇꯃꯥꯏꯗ ꯑꯣꯏꯗ ꯃꯤ ꯈꯔꯗꯤ ꯃꯔꯤ ꯃꯉꯥ ꯑꯗꯨꯃꯋꯥꯥꯏ ꯌꯨꯁ ꯇꯧꯔꯒ ꯂꯩꯅ
ꯍꯣꯏ ꯑꯩꯗꯤ ꯍꯥꯟꯅ ꯁꯨꯝ ꯀꯩꯅꯣ ꯀꯔꯤ ꯉꯥꯛꯇ ꯉꯥꯡꯕꯅꯦꯕꯀꯣ ꯑꯗꯣ ꯍꯟꯗꯛꯁꯦ ꯈꯔ ꯉꯥꯡꯕ ꯂꯦꯞꯄꯒ ꯃꯅꯤꯄꯨꯔꯤꯁꯤ ꯆꯠ ꯎ ꯐꯖꯅ ꯁꯨꯝ ꯁ꯭ꯔꯦ ꯁ꯭ꯔꯦ ꯉꯥꯡꯕꯗꯣ ꯉꯥꯃ ꯉꯝꯗꯦ ꯂꯩꯗꯤ ꯌꯥꯝ ꯀꯟꯈꯦ ꯉꯥꯡꯗꯕ ꯀꯨꯏ ꯋꯥꯟꯕꯒꯤ ꯍꯥꯟꯅꯗꯤꯩ ꯐꯣꯟ ꯅꯠꯇꯧ ꯃꯅꯤꯄꯨꯔꯤ ꯉꯥꯛꯇ ꯉꯥꯡꯕꯅꯦꯕ
ꯎꯝ
ꯂꯩꯒꯁꯦ ꯀꯟꯈ꯭ꯔꯦ ꯕ꯭ꯔꯦꯛ ꯂꯧꯔꯨꯔꯕ ꯍꯧꯖꯤꯛꯇꯤ ꯑꯍꯟ ꯑꯣꯏꯔꯛꯑꯕꯅꯤꯅ ꯃꯅꯤꯄꯨꯔꯤ ꯉꯥꯡꯔꯒ ꯅꯨꯡꯁꯤꯅꯕ ꯃꯍꯨꯠꯇꯗꯤ ꯂꯣꯟ ꯃꯥꯟꯅꯔ ꯉꯥꯡꯕꯁꯤꯅ ꯐꯩ ꯍꯥꯏꯔ ꯈꯟꯈ꯭ꯔꯕ
ꯂꯨꯍꯣꯡꯗ꯭ꯔꯤꯕ ꯅꯪꯁꯦ
ꯍꯣꯡꯣꯡꯗꯣꯏꯗ
ꯀꯣꯏꯁꯟꯗ
ꯅꯪꯅ ꯍꯣꯡꯂꯕꯣ ꯀꯥꯏ
ꯑꯦꯁ ꯅ ꯑꯩꯁꯨ ꯍꯣꯡꯗ꯭ꯔꯤꯌꯦꯦ ꯀꯟꯅ ꯊꯤꯒꯦ ꯍꯥꯏꯕꯗꯨꯗꯤ
ꯑꯦ ꯆꯥꯛ ꯀꯔꯤ ꯍꯦꯟꯖꯥꯡ ꯊꯣꯡꯉꯒꯦ
ꯉꯥ ꯊꯣꯡꯉꯦ
ꯋꯥ ꯉꯥꯗꯤ ꯍꯥꯎꯋꯏꯅꯦ ꯑꯗꯨꯕꯨ ꯑꯩꯗꯤ ꯆꯥꯅꯤꯡꯗꯦ ꯍꯥꯏꯁꯦ ꯄꯝꯗꯦ
ꯃ ꯄꯝꯗ
ꯁꯥꯎꯅꯤꯡꯉꯦ ꯉꯥ ꯆꯥꯔꯗꯤ ꯃꯔꯨꯗꯨꯅ
ꯈꯪ ꯈꯪ ꯈꯪꯈꯔꯔꯤꯕ
ꯍꯣꯏ ꯍꯣꯏ ꯑꯗꯨ ꯃꯌꯥꯝꯗꯨꯒ ꯑꯩꯗꯤ ꯍꯥꯏꯅꯗꯦ
ꯁꯥꯒꯤ ꯃꯇꯝꯗ ꯐꯠꯄ ꯂꯪꯁꯤꯟꯕ ꯌꯥꯏꯑꯕꯀꯥꯏꯗꯤ ꯉꯥꯗꯤ
ꯍꯣꯏ ꯃꯜꯂꯒ ꯂꯩꯔꯤꯉꯩ ꯃꯇꯝꯁꯨ ꯃ ꯃꯍꯥꯎ ꯃꯍꯥꯎꯒ ꯂꯩꯔꯗꯤ ꯐꯩ ꯑꯃꯨꯛ ꯃꯍꯥꯎꯁꯨ ꯂꯩꯇꯕ
ꯑꯣ ꯅꯪꯅ ꯐꯥꯔꯁ ꯇꯥꯏꯝ ꯍ ꯉꯥ ꯆꯥꯅꯤꯡꯗꯦ ꯍꯥꯏꯌꯦꯁꯤ ꯅꯨꯄꯤꯁꯤꯡꯅ ꯉꯥ ꯆꯠꯍꯟꯕꯅꯤꯅ
ꯍꯥꯥ ꯀꯕꯨ ꯅꯨꯄꯤꯤꯁꯤꯡꯁ
ꯟꯅꯒ ꯗ ꯀꯣ ꯉꯁꯥꯗꯅꯦꯕ
ꯍꯣꯏ ꯆꯥꯅꯤꯡꯉ ꯑꯩꯗꯤꯀꯣ ꯍꯥꯟꯅꯗꯒꯤ ꯉꯥ ꯊꯣꯡꯉꯗꯤ ꯑꯩꯈꯣꯏ ꯏꯃꯨꯡ ꯌꯨꯝ ꯂꯥꯟ ꯊꯣꯛꯣꯛꯑꯦ
ꯍꯣꯏ ꯍꯣꯏ ꯀꯥꯏꯅ ꯑꯩꯈꯣꯏ ꯕ꯭ꯔꯗꯔ ꯈꯈꯣꯏ ꯃꯣꯝꯁꯤ ꯃ ꯉꯥ ꯄꯥꯝꯕ ꯑꯩꯅ ꯆꯥꯅꯤꯡꯗꯕ ꯃꯥꯏꯅꯂꯔꯄ ꯀꯔꯤꯗꯤꯄꯥꯏ ꯂꯩꯦ
ꯍ ꯍꯒꯦ ꯍꯥꯏꯦꯕ
ꯑꯩꯈꯣꯏꯗꯤ ꯊꯕꯛꯁꯨ ꯇꯧꯗ꯭ꯔꯕꯅꯤꯅ ꯑꯩꯈꯣꯏꯅ ꯄꯨꯔꯛꯇꯕꯅꯤꯅꯀ
ꯑꯣ
ꯌꯥꯗꯦꯕ ꯅꯪꯒꯤ ꯕ‌ꯦꯛꯒ꯭ꯔꯥꯟꯁꯤ ꯃꯤ ꯌꯥꯝ ꯇꯥꯏꯕ‌ꯣ
ꯃꯤ ꯑꯗꯨꯝ ꯂꯥꯛꯁꯟꯂ‌ꯦ
ꯂꯩꯀꯥꯏꯒꯤ ꯃꯤꯔꯣ
ꯍꯣꯏ ꯑꯩꯊꯟꯗ ꯊꯣꯡꯂꯣꯂ ꯑꯃꯨꯛꯀ ꯃꯤ ꯌꯥꯝ ꯂꯥꯞꯄ ꯐꯨꯏꯔꯦ ꯒ꯭ꯌꯥꯟ ꯇꯥꯗ‌ꯦ
ꯎꯝ ꯐꯨꯠꯕꯣꯜꯗ ꯌꯦꯡꯒꯗ꯭ꯔꯣ ꯐꯨꯠꯕꯣꯜ ꯌꯦꯡꯕ꯭ꯔꯣ ꯐꯨꯠꯕꯣꯜ ꯐꯦꯟꯁꯂ‌ꯣ
ꯑꯩꯈꯣꯏ ꯏꯃꯥꯗꯣ
ꯎꯡ
ꯀꯩꯅꯣ ꯃꯤ ꯑꯃ ꯅꯥꯕꯒꯤꯀꯣ ꯃꯥꯒꯤ ꯃꯅꯥꯛꯇ ꯉꯔꯥꯡꯗꯒꯤ ꯆꯠꯈ꯭ꯔꯦꯕ ꯑꯗꯨꯒꯤ ꯑꯩ ꯏꯊꯟꯇ ꯌꯨꯝꯗ ꯂꯩꯕ
ꯎꯡ
ꯑꯗꯨꯒꯤ ꯃꯤ ꯏꯃꯥ ꯂꯩꯔꯗꯤ ꯃꯤ ꯂꯥꯛꯑꯁꯨ ꯑꯩ ꯊꯣꯛꯇ꯭ꯔꯁꯨ ꯊꯣꯡ ꯂꯣꯜꯂ ꯂꯩꯕ ꯌꯥꯏꯗꯅ ꯑꯗꯨꯒꯤ ꯃꯤ ꯂꯥꯛꯑꯗꯤ ꯑꯩ ꯊꯣꯛꯇꯕ ꯌꯥꯗ꯭ꯔꯕ ꯄꯪꯂꯥꯎ ꯂꯥꯎꯁꯜꯂ‌ꯦ ꯀꯔꯤꯔꯣ ꯃꯣꯏ ꯌꯨꯝꯗ ꯇꯨꯝꯒꯦ ꯍꯥꯏꯗꯤ ꯇꯨꯝꯕ ꯂꯥꯛꯄ ꯏꯃꯥꯟꯅꯕꯤꯕꯤ ꯂꯥꯛꯑꯣ ꯍꯥꯏꯅ ꯍꯥꯏꯕꯤꯈ꯭ꯔꯕꯅꯦꯕ
ꯅꯨꯡꯗꯥꯡꯗꯤ
ꯅꯨꯡꯗꯥꯡꯗ ꯍꯣꯏ ꯏꯃꯥꯟꯅꯕꯤꯕꯨ ꯇꯨꯝꯁꯦ ꯍꯥꯏꯅ ꯍꯥꯏꯕꯤꯈ꯭ꯔ ꯃꯥ ꯂꯥꯛꯀꯅꯤꯕ ꯑꯗꯨ ꯀꯗꯥꯏꯗꯒꯤꯔ ꯑꯃ ꯑꯩꯈꯣꯏ ꯌꯨꯝ ꯃꯈꯥꯗꯒꯤ ꯃꯥꯎ ꯑꯃꯒ ꯃꯆꯥꯅꯨꯄꯤꯒ ꯂꯥꯛꯈꯤ ꯍꯥꯏ ꯑꯗꯨꯒ ꯃꯆꯥꯅꯨꯄꯤꯗꯨꯅ ꯑꯁꯤꯗ ꯂꯩꯍꯜꯂꯒ ꯃꯥꯅ ꯑꯃꯨꯛꯕ ꯀ‌ꯣꯏꯕ ꯊꯣꯛꯈ꯭ꯔꯕ
ꯑꯁ ꯂꯥꯡ ꯂꯥꯛꯃꯅꯤ ꯑꯗꯨꯗꯤ ꯑꯉꯥꯡꯗꯅ
ꯅꯨꯡꯉꯥꯏꯕ ꯃꯑꯣꯡꯅꯦ ꯃꯣꯏꯅ ꯇꯧꯔꯤꯁꯦ
ꯍꯝ ꯍ‌ꯣꯔ‌ꯦꯟ ꯑꯃꯨꯛ ꯅꯨꯝꯗꯥꯡꯗ ꯑꯃꯨꯛ ꯇꯞ ꯇꯥꯅ ꯀꯣꯜ ꯇꯩꯈꯥꯏꯒꯔ‌ꯣ
ꯑꯩꯔꯣ
ꯎꯝ ꯅꯨꯡꯗꯥꯡꯒꯨꯝꯕꯗꯗꯤ ꯃꯤ ꯂꯥꯛꯇ꯭ꯔ‌ꯦꯅ ꯁꯤꯗ
ꯑꯗꯨ ꯑꯣꯏꯔꯁꯨ ꯑꯇꯣꯞꯄ ꯔꯣꯝꯗ ꯆꯠꯄ ꯌꯥꯏꯅ
ꯐꯨꯠꯕꯣꯜꯗ ꯌꯦꯡꯉꯥꯔ‌ꯣꯏꯗ꯭ꯔꯣ
ꯌꯦꯡꯉꯦ ꯑꯩꯗꯤ ꯑꯅꯦꯝꯕꯒꯤ ꯐꯨꯜ ꯁꯞꯄꯣꯔꯠꯅꯦ
ꯑꯅ‌ꯦꯝꯕ ꯍꯥꯏꯕ
ꯍꯣꯏ
ꯑꯣ
ꯅꯪꯗꯤ
ꯑꯩꯗꯤ ꯋꯥꯡꯕ ꯃꯤꯕꯨ
ꯑ ꯉꯁꯥꯏ ꯋꯥꯡꯕ ꯅꯨꯄꯥꯅ ꯑꯩꯅ ꯁꯇ‌ꯦꯇꯁ ꯊꯥꯒꯠꯂꯒ ꯀꯔꯤ ꯀꯔꯤꯅꯣ ꯍꯥꯏꯖꯤꯜꯂꯛꯄ ꯑꯗꯨꯒꯤ ꯑꯩ ꯆꯥꯔ ꯑꯩ ꯍꯧꯖꯤꯛ ꯆꯥꯔꯆꯇ ꯂꯩꯔꯤ ꯍꯣꯔꯦꯟꯅ ꯐꯖꯅ ꯉꯥꯡ ꯁꯥꯟꯅꯁ‌ꯦ ꯍꯥꯏꯕꯤꯕꯅꯦ
ꯑꯣ ꯂꯥꯟ ꯂꯥꯟꯅ ꯁꯟꯗꯣꯛꯄꯗꯣ ꯑꯩ ꯅꯨꯡꯉꯥꯏꯇꯕ ꯁꯤ ꯑꯅꯦꯝꯕꯗꯨꯅ ꯎꯝ ꯀꯔꯣ ꯎꯝ ꯃꯥꯒꯤ ꯑꯦꯒꯦꯟꯁꯇ ꯂꯩꯕ ꯀꯤꯞꯄꯔ ꯅꯨꯄꯥꯕꯨ ꯀꯣꯟꯕꯤꯗꯦ ꯍꯥꯏꯕꯒꯤ ꯅꯨꯄꯤ ꯑꯃꯅꯀꯣ ꯃꯥꯒꯤ ꯍꯥꯏꯠꯇꯒꯤ ꯃꯥꯒꯤ ꯌꯨꯇꯌꯨꯕꯅ ꯀꯩꯅꯣ ꯇꯧꯋꯦ ꯈꯣꯠꯂꯦ ꯍꯥꯏꯅ ꯁꯨꯃꯥꯏꯅ ꯇꯧꯕꯤꯕ ꯑꯗꯨꯕꯨ ꯑꯅꯦꯝꯕ ꯅꯨꯄꯥꯅꯗꯤ ꯃꯤ ꯒꯣꯜ ꯀꯤꯞꯄꯔꯕꯨ ꯐꯖꯅ ꯊꯥꯒꯠꯄꯤꯗꯅ
ꯑꯗꯨ ꯃꯤꯒꯤ ꯃꯤꯁꯇꯦꯛ ꯃꯔꯛꯇꯨꯗ ꯃꯥꯕꯨ ꯖꯁ ꯇꯧꯈꯤꯕꯗ ꯑꯩꯅ ꯅꯨꯡꯉꯥꯏꯇꯕ ꯍꯥꯏꯗꯤ ꯃꯥꯁꯨ ꯁꯥꯏꯠ ꯑꯃꯗ ꯊꯕꯛ ꯆꯤꯟꯕ ꯑꯣꯏꯔꯝꯕꯁꯨ ꯌꯥꯏꯗꯅ ꯑꯗꯨꯒꯤ ꯃꯠꯇꯦ ꯍꯥꯏꯛꯇꯗ ꯇ ꯑꯩꯈꯣꯏꯗꯤ ꯐꯨꯜꯁꯨ ꯄꯣꯟꯅꯤ
ꯁꯤ ꯀ ꯁ ꯄꯁꯉ ꯌꯦꯉꯅ
ꯉꯁꯤ ꯌꯦꯡꯉꯣꯏ ꯑꯗꯨꯒ ꯇ꯭ꯁꯗꯦꯗ ꯌꯦꯡꯒꯅꯤ ꯇ꯭ꯁꯗꯦꯗ ꯂꯩꯕꯗꯣ ꯍꯥꯏꯗꯤ ꯑꯗꯨ ꯅꯨꯄꯥꯅ ꯌꯥꯎꯕ ꯃꯇꯝꯗ ꯈꯔ ꯌꯦꯡꯉꯤꯗ
ꯑꯣ
ꯑꯩ ꯇꯨꯝꯕꯤꯗꯕꯒꯤ ꯑꯍꯣꯏ ꯇꯨꯝꯕꯤꯗꯕꯒꯤ ꯋꯥꯕꯗꯣ ꯉꯁꯤ ꯅꯨꯡꯊꯤꯟ ꯐꯖꯅ ꯇꯨꯝꯃꯦ ꯑꯩ ꯑꯌꯨꯛꯇꯁꯨ ꯉꯟꯇꯥ ꯍꯧꯒꯠꯈ꯭ꯔꯦ ꯆꯥꯔ ꯆꯠꯅꯤꯉꯥꯏꯒꯤ ꯑꯗꯨ ꯇꯨꯝꯕꯒꯤ ꯇꯨꯝꯕ ꯄꯦꯟꯗꯕ ꯃꯌꯥꯝꯅ ꯁꯤ